ꯀꯔꯤ ꯏꯟꯖꯥꯡ ꯆꯥꯔꯒꯦ꯫
ꯇꯞꯅ ꯇꯥꯏ꯫
ꯍꯨꯏ ꯀꯥꯏ ꯂꯣꯏꯔꯝꯃꯦ꯫
ꯎꯝ ꯅꯪꯒꯤ ꯌꯥꯝ ꯇꯄꯦ꯫
ꯇꯞꯄꯤꯌꯦ꯫
ꯎꯝ ꯌꯥꯏꯌꯦ ꯀꯩꯅꯣ ꯇꯧꯁꯤꯔꯣ ꯎꯝ꯫ ꯌꯦꯟꯖꯥꯡ ꯑꯍꯥꯎꯕꯗꯤ ꯆꯥꯔꯝꯗꯧ ꯃꯥꯜꯂꯦ ꯉꯁꯤꯗꯤ꯫
ꯑꯩꯈꯣꯏꯁꯨ ꯑꯩꯗꯣ ꯀꯩꯅꯣ ꯈꯜꯂꯦꯅ꯫ ꯌꯨ ꯄꯤ ꯑꯦꯁ ꯁꯤ ꯑꯦꯛꯖꯥꯝ ꯃꯃꯥꯡ ꯆꯍꯤꯒꯤꯗꯣ ꯍꯟꯇꯛ ꯍꯥꯏꯗꯣꯔꯛꯑꯦꯅ ꯑꯩꯈꯣꯏ ꯕꯥꯅ ꯌꯦꯟ ꯊꯣꯡ ꯂꯩꯔꯝꯃꯦ꯫
ꯌꯥꯎꯔꯛꯑꯦ ꯑꯩꯅ ꯆꯪꯉꯔꯣꯏꯅ ꯆꯪꯗ꯭ꯔꯦꯗ꯫ ꯑꯩ ꯇꯧꯅꯤꯡꯗꯦꯅ꯫
ꯑꯥꯏꯌꯦꯁ ꯐꯪꯗꯕ꯫ ꯑꯗ ꯑꯩꯅ ꯃꯣꯏꯅꯕꯨꯗꯤ ꯍꯥ꯫
ꯑꯃꯨꯛꯀ ꯊꯥꯒꯤꯗꯣꯏꯔꯕ꯫
ꯊꯥꯒꯤꯁꯦ ꯈꯜꯂꯤꯅꯦ ꯃꯣꯏꯅ ꯑꯃꯨꯛ ꯍꯟꯗꯛ ꯆꯪꯍꯧꯔꯒ ꯃꯊꯪꯗꯣ ꯑꯃꯨꯛ꯫ ꯍꯣꯠꯅꯕ ꯌꯥꯏꯌꯦꯅ ꯍꯥꯏꯔꯤꯕ ꯑꯩꯅ ꯑꯃꯨꯛ꯫ ꯌꯥꯕꯨꯗꯤ ꯌꯥꯏ ꯑꯗꯣ ꯄꯥꯝꯗꯦ ꯁꯤꯅꯦ ꯑꯩꯅ ꯍꯥꯏꯁꯦ ꯑꯩꯗꯤ ꯍꯥꯏꯒꯔꯗꯤ ꯇꯧꯔꯔꯣꯏꯅ꯫
ꯂꯥꯁꯇ ꯀꯩꯅꯣ ꯇꯧꯔꯒ꯫ ꯄꯨꯟꯅ ꯇꯧꯗꯕꯤ ꯇꯣꯛꯈꯤꯕ ꯑꯃ꯫
ꯎꯝ꯫
ꯑꯗ ꯀꯩꯁꯨ ꯂꯩꯕ ꯑꯦꯖꯥꯝ ꯅꯠꯇꯦꯗ ꯑ ꯊꯨꯠ ꯂꯥꯛꯕꯅꯤꯗ
ꯅꯠꯇꯗ ꯏ ꯅꯣꯏ ꯐꯥꯎꯅꯔꯤ ꯉꯥꯛꯇꯅꯤ
ꯎꯝ ꯁꯨꯝ ꯏꯁꯥꯅ ꯄꯥꯝꯕꯗꯨ ꯇꯧꯗ꯭ꯔꯗꯤ ꯅꯨꯄꯤꯗꯨꯁꯨ ꯍꯥꯏꯅꯩꯗꯅ ꯑꯄꯥꯝꯕ ꯅꯨꯄꯤ ꯂꯧꯒꯗꯕꯅꯤꯒ
ꯃꯅꯤ
ꯑꯗꯨꯏꯅ ꯑꯗꯣ ꯃꯊꯪꯗꯤ ꯑꯃꯗ ꯃꯊꯪꯗ ꯂꯥꯁ ꯑꯣꯏꯕꯅꯤꯅ ꯃꯊꯪꯗꯤ ꯆꯪꯗ ꯌꯥꯔꯣꯏ ꯑꯃꯗ ꯆꯪꯉꯅꯤ ꯃꯊꯪꯗꯗꯤ ꯀꯝꯄꯜꯁꯔꯤ ꯑꯃꯗ꯫
ꯑ ꯑꯣ ꯆꯥꯟꯁ ꯂꯩꯔꯤꯕꯥꯎꯗꯤ ꯀꯣ꯫ ꯂꯥꯁ ꯑꯣꯕꯁꯟꯗ ꯆꯪꯍꯧꯕꯅ ꯐꯩ
ꯎꯝ꯫ ꯅꯪꯒꯤꯗꯤ ꯀꯃꯥꯏ ꯀꯃꯥꯏꯅ ꯇꯧꯕ꯫
ꯑꯩ ꯍꯟꯗꯛ ꯑꯦꯛꯖꯥꯝꯗꯣ ꯍꯥꯏꯗꯣꯛ꯭ꯔꯤꯌꯦ
ꯎꯝ
ꯍꯣꯏ ꯃꯊꯪ ꯊꯥ ꯍꯥꯏꯗꯣꯛꯛꯀꯅꯤ ꯍꯥꯏ ꯃꯥꯜꯂꯦ ꯑꯦꯖꯥꯝ ꯍꯥꯏꯖꯔ ꯇꯔꯤ
ꯅꯪ ꯑꯗꯨ ꯌꯥꯎꯔꯗꯧꯅꯤꯗ ꯑꯗꯨ ꯑꯣꯏ ꯅꯪ ꯀꯨꯏꯅ ꯀꯦꯅ ꯑꯗꯨ ꯃꯪ ꯃꯉꯩꯁꯦ
ꯎꯝ
ꯅꯪꯒꯤꯗꯣ ꯀꯩꯅꯣꯒꯤ ꯅꯠꯇ꯭ꯔ ꯏꯁꯇꯦꯇꯦꯛꯁꯀꯤ ꯅꯠꯇ꯭ꯔꯣ ꯅꯪꯗꯣ ꯏꯟꯗꯤꯌꯥꯟ ꯏꯁꯇꯠꯁ ꯁꯥꯔꯚꯤꯁ ꯅꯠꯇ꯭ꯔꯣ ꯅꯪ ꯁ ꯍꯥꯏꯗꯣ
ꯃꯥꯅꯦꯥ
ꯅꯅꯨꯡꯉꯥꯏꯕ ꯊꯕꯛꯅꯤꯅ
ꯑꯗꯨ ꯈꯜꯂꯛꯑꯗꯤꯀꯣ
ꯎꯝ
ꯗꯤ ꯂꯨꯔꯣꯡꯗꯧ ꯃꯥꯜꯂꯦ ꯑꯩꯗꯤ ꯁꯨꯝ ꯈꯟꯕꯗ
ꯀꯝꯇꯤꯁꯟ
ꯎꯝ ꯀꯩꯅꯣꯗꯣ ꯃꯣꯏꯅ ꯄꯥꯏꯔꯛꯇꯣꯏꯅꯤꯅꯀꯣ
ꯎꯝ
ꯏꯀꯣꯅꯣꯃꯤꯗꯩ ꯍꯧꯔꯒ ꯄꯨꯟꯅ ꯃꯣꯏ ꯁꯦꯟꯅꯗꯣꯏꯅꯤꯅ
ꯑꯗꯤ ꯆꯂ ꯆꯄꯁꯦꯁꯦ
ꯑꯁ ꯅꯨꯄꯤ ꯊꯤꯖꯤꯜꯂꯁꯤꯔꯥ ꯈꯟꯒꯠꯂꯛ ꯀꯥꯟꯁꯤꯗ ꯊꯕꯛꯁꯦ ꯍꯟꯗꯛ ꯍꯟꯗꯛꯀꯤꯗꯣ ꯆꯪ ꯑꯩꯅꯤꯉꯛ ꯀꯩꯅꯣ ꯇꯧꯔꯁꯤꯣꯏꯅ ꯆꯪꯍꯧꯔꯗꯧꯅꯦ
ꯎꯗꯤ ꯍ
ꯑꯗꯨꯁꯨ ꯇꯜꯂꯤꯅꯤ ꯉꯇꯩ ꯑꯁꯨ ꯀꯨꯏꯅ ꯉꯥꯏꯔꯛꯑꯒ ꯀꯥꯏꯕ ꯌꯥꯕꯁꯨ ꯉꯥꯏꯔꯦ ꯃꯃꯥꯡꯁꯨ ꯆꯪꯒꯦꯗꯤ ꯆꯪꯕ ꯀꯏ ꯍꯥꯏꯅ ꯆꯪꯗ꯭ꯔꯕꯤ ꯂꯩꯊꯣꯛꯑꯏꯁꯤꯅ ꯄꯥꯝꯗꯕꯅꯦꯅ
ꯍꯣꯏ ꯂꯩ ꯌꯥꯕ ꯀꯥꯎꯁꯂ ꯑꯗꯨꯗ
ꯎꯝ ꯅꯣꯏ ꯀꯩꯅꯣ ꯍꯥꯏꯗꯤ ꯏꯆꯟꯗꯨꯗꯤ ꯀꯩ ꯇꯝꯒ꯭ꯔꯦ ꯃꯥꯁꯨ ꯗꯣꯛꯇꯔꯗ ꯀꯩꯅꯣ ꯇꯝꯅꯤ ꯇꯧꯗ ꯇꯝꯈ꯭ꯔꯕ ꯀꯃꯥꯏꯅ ꯇꯧ꯭ꯔꯦꯗ
ꯑꯥꯎ ꯃꯥ ꯍꯟꯗꯛ ꯑꯦꯝꯁ ꯗꯦꯜꯂꯤꯒꯤꯗ ꯊ
ꯃꯥ ꯑꯣꯟ ꯏꯟꯗꯔ ꯔꯌꯦꯡ ꯆꯪꯁꯨꯝ ꯇꯧꯗꯣꯏꯏꯅꯦ
ꯑꯣꯥꯎ
ꯍꯌꯦꯡ ꯇꯦꯟ ꯃꯅꯨꯡꯗꯂ ꯀꯩꯅꯣ ꯆꯪꯈꯤꯗ ꯀꯌꯥꯅꯣ ꯑꯩ ꯀꯥꯎꯈ꯭ꯔꯦꯅ ꯐꯖꯅ
ꯑ ꯁ ꯑꯖ ꯂ
ꯑꯣ ꯃꯥ ꯀꯔꯝ ꯀꯜꯂꯣꯏꯗꯣꯏꯕ
ꯑꯥ ꯍꯧꯄꯥꯏꯗꯣ
ꯑꯣ ꯃꯃꯥꯡꯁꯤ ꯏꯔꯣ ꯈꯟꯕꯗꯣ ꯑꯩꯗꯤ ꯈꯔ ꯀꯨꯏꯔꯕꯣꯏ ꯅꯤꯡꯉꯨꯨꯔꯦ ꯃꯇꯝꯁꯤꯦ ꯌ
ꯃꯃꯥꯡ ꯃꯃꯥꯡ ꯤꯠ
ꯎꯝ ꯀꯩꯗ ꯃꯥ ꯍꯥꯔꯠꯇ ꯇꯧꯅꯤ ꯍꯥꯏꯕ꯭ꯔꯣ ꯀꯩꯗ ꯇꯧꯅꯤ ꯍꯥꯏꯕꯗꯤ
ꯍꯥꯥꯔꯠ ꯀꯨꯝꯕꯒꯤ ꯇꯝꯃꯣ ꯍꯥꯏꯕꯅꯦ ꯍꯥꯏꯇꯥꯔꯗꯅ ꯕ꯭ꯔꯦꯟꯒꯨꯝꯕꯕꯨ ꯇꯧꯈꯤ
ꯑꯣ ꯑꯗꯨ ꯑꯗꯨꯦ
ꯑꯗꯨꯝ ꯇ ꯇꯔ ꯔꯨꯋꯥ ꯑꯗꯨ ꯇꯔ ꯄꯥꯔꯅꯤ
ꯑꯗꯨ ꯇꯥꯡꯉꯤꯅꯤ ꯀꯩꯅꯣ ꯍꯧꯖꯤꯛ ꯃꯅꯤꯄꯨꯔ ꯃꯁꯤꯡ ꯊꯤ ꯌꯥꯔꯤꯁꯤꯅꯤꯅꯦ
ꯑꯥ ꯑꯗꯨ ꯇꯝꯕ ꯂꯥ
ꯑꯦ ꯃꯥꯔꯣꯏꯗ ꯈꯔꯥ ꯂꯩꯔꯥ ꯃꯁꯨ ꯑꯗꯨ ꯊꯥꯅꯤ ꯅꯣꯏ ꯆꯦ ꯑꯃ ꯑꯃꯦꯔꯤꯀꯥꯗꯔ ꯀꯩꯅꯣ ꯂꯩꯒꯨꯝ ꯇꯧꯗꯥꯏꯅ‌ꯦ ꯄꯨꯟꯅ ꯆꯠꯈꯤꯕ꯭ꯔꯥ ꯀꯩꯅꯣꯃ ꯂ‌ꯣꯏ ꯀꯥꯎꯈꯔ‌ꯦ
ꯀꯩꯅꯣ ꯇꯧꯕ ꯃꯥꯅꯦ ꯃꯥ ꯂꯣꯟ ꯂꯧꯊꯣꯛꯑꯒ ꯆꯠꯈꯤꯗ꯭ꯔ‌ꯦ ꯑꯗꯨꯅ
ꯀꯋꯥꯏꯒꯤꯗꯔ‌ꯣ
ꯑꯥꯎ ꯁꯣꯝꯗꯒꯤ ꯂꯣꯟ ꯂꯣꯟ ꯂꯧꯊꯣꯛꯑꯒ ꯑꯥꯗ
ꯀꯩꯅꯣ ꯑꯣꯏꯗꯣ ꯑꯦꯀꯥꯎ ꯑꯩ
ꯄꯆꯤꯁ ꯑꯥꯇꯤꯁ ꯑꯣ ꯍꯥꯏꯐꯦꯠ ꯑꯣꯏ ꯍꯥꯏꯕꯅꯦ ꯗꯥꯏꯔꯦꯛ ꯀꯩꯅꯣ ꯇꯧꯕꯇ ꯅꯠꯇꯦꯗ ꯑ ꯃꯆꯥꯅꯦ ꯑꯗꯨ ꯑꯣꯏ ꯁꯟꯇꯤ ꯆꯟꯕꯗꯤ ꯑꯣꯏꯔꯦ ꯀꯩꯅꯣꯔꯣꯝꯗꯤ ꯊꯕꯛ ꯇꯧꯋꯦ ꯍꯥꯏꯕ ꯅꯣꯏ ꯀꯔꯤ ꯔꯣꯕꯂ
ꯃꯤꯦ ꯍꯤꯡꯅ ꯍꯤꯡꯅꯕꯅꯕꯅꯤ
ꯑꯣ
ꯑꯗꯣ ꯑꯗꯥ ꯂꯩꯈꯤꯕꯗꯨꯁꯨ ꯐꯔꯦꯗ ꯃꯍꯩꯗꯨꯒꯗꯤ ꯁꯤꯗ ꯆꯥꯟꯅꯕꯁꯨ ꯂꯩꯇꯦ
ꯐꯩꯗ ꯁ‌ꯣꯝꯗ ꯂꯩꯔꯒ ꯃꯥꯡꯅꯕꯅꯤ ꯂꯦꯝꯅ ꯊꯥꯔꯒ ꯂꯩꯅ
ꯑꯗꯨꯗ ꯆꯠꯈꯤ ꯗꯨꯅꯕꯨ ꯐꯕꯨ ꯐꯔꯦꯗ
ꯎꯝ
ꯈꯪꯗꯦꯗꯥ ꯇꯧꯔꯤꯁꯤ ꯑꯩꯈꯣꯏꯅ ꯐꯥꯎꯗꯧꯗ ꯃꯥꯜꯂꯒ ꯐꯥꯎꯗꯨ ꯐꯥꯎꯔꯒ ꯄꯥꯝꯕꯁꯨ ꯑꯃ ꯐꯪꯗꯦ ꯃꯣꯏꯅ ꯐꯦ ꯄꯐꯪ ꯇ ꯐꯪꯉꯦ ꯈ‌ꯣꯏꯁꯨ ꯐꯪꯗ ꯐꯪꯗꯔꯒ ꯆꯠ ꯆꯠꯊꯣꯛꯈ꯭ꯔ ꯂꯣꯏꯔꯦꯗ ꯀꯣꯛ
ꯑꯥ ꯑꯁꯣꯏꯁꯦ ꯗꯥꯎꯗꯁꯨ ꯂꯩꯔ‌ꯦꯗ
ꯗꯤ ꯀꯃꯥꯏꯅ ꯇꯧ ꯌꯦꯡꯕ꯭ꯔꯣ ꯈꯔ ꯈꯔ
ꯑꯁ ꯌ‌ꯦꯡꯌ‌ꯦꯍ‌ꯦ
ꯑꯁ ꯑꯩꯁ‌ꯦ ꯕ‌ꯣꯜ ꯖ‌ꯦ ꯍꯟꯅꯗꯤ ꯗꯨꯏ ꯀꯌꯥ ꯐꯪꯍꯧꯗꯦ ꯀ꯭ꯔꯤꯀꯦꯠꯄꯨꯗꯤ ꯍꯟꯗꯛꯀꯤ ꯑꯥꯏ ꯄꯤ ꯑꯦꯜ ꯗꯣ ꯈꯔ ꯌꯦꯡꯉꯝꯃꯦ ꯑꯗꯩꯗꯤ ꯑꯗꯨꯝ ꯀꯩꯅꯣ ꯇꯧꯈꯤꯗ꯭ꯔꯦ ꯍꯧꯖꯤꯛ ꯀꯅꯥ ꯀꯅꯥ ꯆꯪꯉꯤꯒꯦ ꯁꯤ ꯁꯤꯃꯤ ꯌꯧꯔꯦ ꯍꯥꯏꯒꯨꯝ ꯇꯧꯌꯦ
ꯕꯣꯜ ꯒꯤꯔꯣ
ꯑꯥ
ꯁꯦꯃꯤ ꯐꯥꯏꯅ‌ꯦꯜ ꯁ‌ꯦ ꯑꯔꯖꯦꯟꯇꯤ ꯅꯒ ꯏꯪꯪꯂꯦꯟꯒꯥ ꯆꯞ ꯃꯥꯅꯅꯥ
ꯑꯣ ꯑꯗꯨꯗꯤ ꯌꯨꯔꯣꯞꯇꯒꯤ ꯀꯩꯅꯣ ꯑꯃꯅꯤ ꯌꯨꯔꯣꯞꯀꯤ ꯑꯍꯨꯝ
ꯑꯥ
ꯑꯃꯦꯔꯤꯀꯥꯒꯤ ꯑꯃ
ꯑ
ꯑꯁ ꯀꯅꯥꯅꯥ ꯐꯔ꯭ꯦꯟ ꯍꯧꯖꯤꯛ ꯀꯅꯥ ꯀꯅꯥ ꯁꯥꯟꯅꯔꯤꯒꯦ ꯃꯦꯁꯤ ꯍꯣꯏ ꯁꯥꯟꯅꯔꯝꯈꯤꯅꯤꯅꯦ ꯑꯔꯖꯦꯟꯇꯤꯅꯥꯗ
ꯑ ꯃꯦꯁꯤ ꯌꯥꯎꯋꯦ
ꯏꯁ ꯃꯥꯁꯨ ꯆꯍꯤ ꯌꯥꯝꯃꯝ ꯃꯅꯤꯍꯦ
ꯃꯥꯒꯤ ꯆꯍꯤ ꯌꯥꯝꯃꯤ ꯀꯨꯟꯊꯔꯥ ꯃꯄꯟ ꯂꯥ ꯀꯩꯅꯣꯝ ꯁꯨ
ꯐꯥꯅꯥ ꯌꯥꯝꯃꯤꯅꯦ ꯃꯁꯨ ꯁꯥꯟꯅꯕꯕꯨ ꯉꯝꯃꯤꯕꯣ ꯗꯨꯕꯨ ꯆꯍꯤꯗꯨꯒ ꯍꯥꯏꯔꯗꯤ
ꯆꯍꯤꯗꯨꯒ ꯍꯥꯏꯥꯡꯔꯨꯔꯒ ꯒꯣꯜꯗꯨ ꯐ ꯆ
ꯒꯣꯜ ꯀꯌꯥ ꯁꯨꯔꯒꯦ ꯃꯥꯕꯨꯣ ꯀꯅꯥ ꯀꯅꯥ ꯏꯅꯔꯤꯒꯦ ꯒꯣꯜꯅꯣ
ꯑꯁꯥꯗ ꯒꯣꯜꯁꯦ ꯃꯦꯁꯤ ꯅꯤꯄꯥꯟꯅꯒ ꯂꯩ ꯃꯥꯅꯦ ꯑꯩ ꯄꯥꯄꯤꯁꯨ ꯇꯔꯦꯠ ꯈꯨꯗꯥꯃꯨꯛ ꯂꯩ ꯃꯥꯜꯂꯦ
ꯑꯣꯝ ꯑꯗꯨꯗꯤ ꯏꯟꯅ ꯃꯥꯁꯨ ꯐꯖꯅ ꯁꯥꯟꯅꯔꯤꯅꯦ ꯆꯍꯤ ꯑꯗꯨ ꯑꯣꯏꯔꯗꯣ
ꯑ
ꯀꯅꯥ ꯀꯅꯥꯗꯒꯤ ꯁꯥꯟꯅꯈꯤꯒꯦ ꯃꯥꯕꯣ
ꯑꯔꯖꯦꯟꯇꯤꯅꯥꯒꯤꯔꯣ
ꯑꯥ
ꯑꯔꯖꯦꯟꯇꯤꯅꯥ ꯁꯦ ꯃꯜꯇꯤꯅꯦꯟ ꯈꯣꯏ ꯁꯟꯅꯔꯤ
ꯅꯠꯇꯦ ꯇꯤꯝꯕꯨꯕ ꯃꯒꯤ ꯑꯣꯄꯣꯅꯦꯟꯗꯣ ꯀꯅꯥ ꯀꯅꯥ ꯁꯥꯟꯅꯈꯤꯒꯦ ꯕꯣꯜꯗꯣ ꯌꯥꯝꯃꯤ ꯀꯩꯅꯣ ꯋꯥꯔꯜ ꯀꯞꯇ ꯑꯩ ꯁꯨꯝ ꯊꯦꯡꯅ ꯀꯥꯟꯗ ꯅꯤꯄꯥꯟ ꯆꯟꯕ ꯍꯥꯏꯁꯦ ꯋꯥꯠꯅꯔꯝꯈꯤꯅꯤ ꯀꯩꯅꯣ
ꯑꯁ ꯑꯗꯨꯅꯤ ꯑꯥꯔꯖꯦꯟꯇꯤ ꯅꯅꯥ ꯍꯟꯗꯛ ꯊꯦꯡꯅꯩ ꯇꯤꯝ ꯁꯨꯡꯁꯤꯗꯤ ꯗꯦꯁꯨꯗꯤ ꯌꯥꯝꯐꯛ ꯋꯥꯡꯉꯦꯕꯈꯣꯏ ꯑ ꯁꯅꯒꯤꯦ ꯣꯗꯥꯥꯟ ꯁꯅ ꯖꯤꯞ ꯁ
ꯎꯝ
ꯌꯥꯅꯦ
ꯑꯣ ꯈꯔ ꯃꯃꯤꯡ ꯈꯔ ꯆꯠꯇꯕ ꯀꯥꯡꯕꯨꯒ
ꯃꯥ
ꯀꯩꯅꯣꯒꯒꯨꯝꯕꯒꯤꯗꯤ ꯇꯥꯈꯤꯗ꯭ꯔꯦ ꯃꯥꯁꯦ ꯑꯗꯨꯝ ꯑꯩ ꯇꯣꯞ ꯇꯦꯟ ꯆꯟꯕ ꯀꯥꯡꯕꯨꯗ ꯇꯥꯈꯤꯗ꯭ꯔꯥ
ꯑꯣꯣꯦꯟꯁꯟ ꯊꯪ
ꯑꯣ ꯀꯩꯅꯣ
ꯋꯥꯇꯔꯐ꯭ꯂꯥꯏ ꯕꯣꯛꯁꯤ ꯇꯣꯞ ꯇ꯭ꯋꯦꯟꯇꯤ ꯃꯈꯥꯗ ꯂꯩꯕ ꯉꯥꯛꯇꯕ꯭ꯔꯥ ꯏꯡꯂꯦꯟ ꯍꯧꯖꯤꯛ ꯐꯣꯔꯗ ꯑꯗꯨꯃꯥꯏꯅ ꯂꯩꯔꯤ
ꯑꯣ
ꯑꯣ
ꯑꯣ ꯑꯗꯨꯗꯤ ꯃꯣꯏ ꯁꯥꯟꯅꯗꯣꯏꯁꯦ ꯇꯣꯞ ꯇꯦꯟꯁꯦ ꯍꯇꯅ ꯑꯍꯥꯟꯕ ꯑꯣꯏꯗꯣꯏꯅꯤꯅꯦ ꯁꯤꯟꯃꯤꯁꯥꯡ ꯍꯦꯛ ꯍꯌꯦꯡꯅ ꯍꯪꯆꯤꯠ ꯑꯃ ꯂꯩꯌꯦꯅꯦ
ꯑꯥ ꯃꯣꯏ ꯍꯌꯦꯡ ꯑꯃ ꯂꯩꯔꯤꯅꯦ
ꯎꯝ ꯄ ꯅꯨꯃꯤꯠꯇꯀꯥꯏ ꯌꯦꯡꯗꯣꯣꯏꯕꯣ
ꯑꯁ ꯐꯅꯦꯎꯉꯁꯤꯗꯤ
ꯗꯤꯜꯂꯤꯗ ꯑꯗꯨꯝ ꯅꯣꯏ ꯄꯨꯟꯅ ꯀꯥꯞꯄ꯭ꯔꯕ ꯀꯃꯥꯏꯅ ꯇꯧꯒꯦꯕ ꯑꯩꯈꯣꯏ ꯀꯩꯅꯣꯗꯗꯤ ꯁꯤꯗꯗꯤ ꯑꯩ ꯌꯨꯝꯊꯣꯛꯏꯗꯅ ꯍꯛꯇ ꯍꯣꯟꯗꯒ ꯀꯥꯞꯍꯧꯏꯅꯦ
ꯑꯣ ꯑꯩꯈꯣꯏꯁꯨ ꯀꯩꯅ ꯇꯧꯋꯦ ꯃꯣꯏ ꯀꯝꯃ꯭ꯌꯨꯅꯤꯇꯤ ꯍꯣꯜ ꯂꯩꯕꯁꯤꯡꯗꯣ
ꯑꯥ
ꯀꯝꯃꯨꯅꯤꯇꯤ ꯍꯣꯜꯗꯨꯗ ꯆꯅ ꯀꯥꯞꯊꯣꯛ ꯑꯩꯈꯣꯏꯒꯤ
ꯅꯣꯏ ꯁꯥꯒ ꯁꯥꯕꯒ ꯍꯧꯖꯤꯛ ꯃꯇꯝ ꯀꯩꯅꯣ ꯇꯧꯕ ꯅꯨꯡꯉꯥꯏꯔꯝꯃꯅꯤ ꯍꯆꯤꯠꯥꯡꯕꯨ ꯅꯨꯡꯉꯥꯏꯔꯝꯃꯅꯤ ꯀꯃꯥꯏ ꯀꯃꯥꯏꯅ ꯁꯥꯕꯗꯤ ꯁꯥꯕꯅꯤ ꯍꯧꯖꯤꯛ ꯐꯖꯅ
ꯀꯃꯤꯇꯤꯣ
ꯑꯁ ꯑꯩꯈꯣꯏ ꯏꯁꯣꯟꯁꯨ ꯅꯣꯡ ꯑꯃꯨꯛꯇ ꯀꯩꯅꯣꯝ ꯇꯧ ꯇꯧꯔꯑꯦ ꯁꯥ ꯑꯃꯨꯛ ꯁꯥ ꯅꯨꯡꯁꯥꯃꯨꯛ ꯁꯥꯅꯤ ꯅꯣꯡꯃꯨꯛ ꯇꯥꯅꯤ ꯇꯧ ꯂꯩꯔꯤꯦ ꯂꯧꯁꯨꯨ ꯏꯁꯤꯡ ꯇꯥꯟꯅꯗ꯭ꯔꯤ ꯐꯖꯅ
ꯇꯧꯧꯕꯅꯠꯇꯃꯦ
ꯁꯤꯡ ꯏꯁꯤꯡꯁꯦ ꯀꯃꯥꯏꯅ ꯇꯧꯗꯣꯏꯅꯣ ꯅꯠꯇ꯭ꯔꯒ ꯏꯀꯪ ꯊꯣꯛꯇꯣꯏꯔꯥ ꯀꯩꯅꯣ ꯅꯠꯇ꯭ꯔꯒ ꯏꯁꯤꯡꯃꯛ ꯃꯃꯥꯡꯒꯤ ꯑꯗꯨꯃꯥꯏ ꯆꯥꯎꯒꯗꯣꯏꯔꯥ ꯈꯪꯗꯦꯅꯦ ꯃꯅꯤꯄꯨꯔꯗꯤ ꯏꯁꯤꯡ ꯆꯥꯎꯔꯦꯦ ꯀꯨꯏꯔꯦ ꯆꯣꯏꯔꯦ ꯍꯟꯗꯛꯇꯤ ꯍꯥꯟꯅꯗꯤ ꯁꯨꯃꯥꯏꯅ ꯆꯥꯎꯔꯝꯗꯕꯅꯤ ꯍꯟꯗꯛꯀ ꯆꯥꯎꯈꯠꯂꯗꯤ ꯆꯍꯤ ꯑꯍꯨꯝ ꯊꯥꯟꯅꯅ ꯆꯥꯎꯗꯣꯏꯔꯒꯅꯤ
ꯑ
ꯃꯃꯥꯡꯗ ꯑꯅꯤꯔꯛ ꯑꯃꯥ ꯆꯥꯎꯈ꯭ꯔꯦ ꯍꯟꯇꯛꯀ ꯆꯥꯎꯔꯛꯑꯗꯤ ꯑꯁ ꯋꯥꯅꯤꯌꯦ ꯇꯧꯔꯤꯁꯦ ꯏꯁꯤꯡꯁꯤ ꯀꯥꯏ ꯀꯥꯏꯗꯣ ꯈꯪꯗꯦ ꯆꯣ ꯆꯗꯨ ꯂꯩꯇ꯭ꯔꯀꯥꯟꯗ ꯕꯣꯡ ꯈꯣꯡ ꯀꯪꯉꯦ ꯂꯧ